ꯍꯜꯂꯣ ꯍꯥꯎ ꯑꯁ ꯑꯩꯒꯤ ꯑꯃ ꯀꯣꯏꯟ ꯀꯩꯅꯣ ꯊꯧꯕꯩꯗꯣ ꯄꯩꯁꯥꯗꯣ ꯀꯟ ꯊꯤꯔꯤꯌꯦ ꯅꯥꯕ ꯁꯦꯟꯖꯣꯏ ꯃꯌꯥꯝ ꯃꯁꯤꯡ ꯊꯤꯊꯤ ꯈꯣꯏꯗꯤ ꯊꯤꯔꯤꯅꯥ ꯑꯃ ꯀꯣꯏꯟ ꯇꯧꯔꯒꯅ ꯄꯩꯁꯥ ꯑꯦꯛꯁꯆꯦꯟꯁ ꯇꯧꯕꯩ ꯐꯣꯟꯒ ꯂꯧ ꯌꯥꯏꯅ ꯇꯧꯕꯗꯣ
ꯑꯥ
ꯑꯗꯨ ꯆꯀꯟ ꯊꯤꯔꯤꯕꯨ
ꯅꯪ ꯈꯔ ꯉꯥꯡꯕ ꯌꯥꯗ꯭ꯔꯕꯣ ꯇꯞꯄꯦ ꯅꯥꯕ ꯑꯝ ꯇꯥꯗ꯭ꯔꯦ
ꯇꯥꯔꯕꯣ
ꯑ ꯇꯥꯏ ꯇꯥꯏ
ꯀꯣꯏꯟ ꯑꯦꯛꯁꯆꯦꯟꯁ ꯇꯧꯕꯩꯗꯣ
ꯎꯝ
ꯑꯗꯨꯒꯤꯗꯨ ꯏꯕꯅꯦ ꯅꯃꯥꯏꯃꯠ ꯅꯥꯏꯟꯇꯤꯟ ꯅꯥꯏꯟꯇꯤ ꯅꯥꯏꯟꯇꯤꯟ ꯀꯌꯥꯅꯣꯝ ꯍꯥꯏꯕꯅꯦ ꯑꯗꯨ ꯅꯥꯏꯟꯇꯤꯟ ꯑꯩꯠꯇꯤ ꯇꯨ ꯍꯥꯏꯕꯅꯤ ꯅꯥꯏꯟꯇꯤꯟ ꯑꯩꯠꯇꯤ ꯐꯣꯔꯒꯤ ꯑꯃꯗꯤ ꯌꯥꯎꯋꯦ ꯅꯃꯥꯏꯃꯠ ꯗꯥꯎꯖꯦ ꯌꯦꯡꯉꯨꯅꯦ
ꯗꯥꯏꯃꯟꯖꯨ ꯂꯥꯛꯇꯧꯔꯦ ꯍꯥꯏ ꯅꯨꯡꯉꯥꯏꯅꯤ
ꯀꯩ ꯗꯥꯏꯃꯟꯖꯨ ꯂꯥꯛꯇꯣꯔꯦꯗꯤ
ꯄ꯭ꯔꯃꯣ
ꯄ꯭ꯔꯣꯃꯣ ꯗꯥꯏꯃꯟꯒꯤ ꯍꯥꯏꯕ ꯅꯠꯇꯦꯍꯦ ꯑꯩꯅ ꯍꯥꯏꯖꯤꯗꯤ ꯄꯩꯁꯥ ꯑꯦꯛꯆꯦꯟꯁ ꯀꯣꯏꯟꯅ ꯐꯣꯟ ꯂꯧꯕ ꯌꯥꯏ ꯈꯣꯠꯂꯤ ꯀꯥꯏꯅ ꯇꯧꯕ ꯄꯩꯁꯥ ꯐꯪꯕꯩꯗꯣ
ꯎꯝ
ꯑꯗꯨꯒꯤꯗꯨꯅꯦ ꯃꯦꯊꯤꯖꯦ ꯉꯁꯤꯒꯤ ꯍꯣꯏ ꯗꯥꯏꯃꯟ ꯌꯦꯛꯄ ꯗꯥꯏꯃꯟ ꯌꯦꯛꯄ ꯑꯗꯨ ꯌꯦꯛꯄ ꯌꯥꯝ ꯌꯥꯎꯋꯦꯕ ꯑꯩꯒꯤꯖꯦ ꯑꯗꯣ ꯀꯩꯅꯣ ꯀꯩꯍꯥꯏꯇꯥꯔꯦ ꯌꯦꯛꯇꯕꯖꯨ ꯌꯥꯎꯋꯦꯕ ꯀꯩ ꯍꯥꯏꯇꯥꯔꯦ ꯃꯣꯏꯒꯤ ꯃꯣꯏꯅ ꯃꯣꯏꯅ ꯍꯥꯏꯗꯨꯒ ꯑꯝ ꯆꯥꯟꯅꯗꯕ
ꯑꯩ ꯉꯁꯥꯏ ꯁꯥꯟꯅꯕ ꯑꯩ ꯉꯁꯥꯏ ꯋꯥꯔꯤ ꯁꯥꯟꯅꯕꯒꯤ ꯑꯩꯈꯣꯏꯒꯤꯗꯣ ꯊꯥꯒ꯭ꯔꯦ ꯍꯥꯏ ꯃꯥꯥꯏ ꯐꯪ ꯆꯪꯉꯛꯑꯗꯤ ꯑꯩꯁꯨ ꯆꯪꯉꯛꯀꯅꯤ ꯍꯥꯏ
ꯑꯩꯒꯤ ꯇꯥꯛꯁ ꯂꯥꯛꯇꯔꯤꯃꯦ
ꯁꯤ ꯄꯩꯁꯥ ꯀꯣꯏꯟ ꯅꯣꯏ ꯁꯦꯟꯖꯣꯏ ꯅꯨꯡꯖꯣꯏꯒ ꯂꯩꯅꯔꯗꯤ ꯁꯤꯗ ꯑꯣꯟꯍꯧ
ꯎꯝ
ꯊꯤ ꯊꯤꯕ ꯌꯨꯝꯗꯨꯗ
ꯇꯥꯕ꯭ꯔꯣ
ꯑꯥꯎ
ꯕꯥꯏ
ꯇꯥꯏꯃꯤ ꯇꯥꯏꯃꯤ
ꯑꯩ ꯇꯥꯛꯁ ꯂꯥꯛꯇ꯭ꯔꯤꯃꯦ ꯀꯃꯥꯏꯅ ꯇꯧꯗꯣꯏ ꯈꯪꯗꯦꯃꯤ
ꯅꯪ ꯍꯥꯏꯗꯤ ꯍꯥꯏꯒ꯭ꯔꯕ ꯅꯠꯇ꯭ꯔꯣ ꯇꯇꯥꯁ ꯂꯥꯛꯇ꯭ꯔꯤꯅ
ꯍꯥꯏ ꯒ꯭ꯔꯨꯞꯇ ꯃꯦꯁꯦꯁ ꯊꯥꯏꯗꯨꯗꯤ
ꯑꯗꯨꯝ ꯑꯗꯨ ꯂꯥꯛꯆꯔꯖꯅꯤ ꯀꯩꯅꯣ
ꯀꯌꯥꯔꯛ ꯀꯣꯜ ꯇꯧꯖꯦ ꯍꯥꯏꯅꯣ ꯋꯥꯔꯤ ꯁꯟꯖꯦ ꯍꯥꯏꯅꯣ
ꯑꯗꯨꯝ ꯇꯧꯔ ꯇꯧꯁꯤ ꯍꯧꯖꯤ ꯍꯣꯔꯦꯟ ꯑꯃꯨꯛ ꯇꯧꯖꯦꯕ ꯁꯤ ꯁꯤ ꯂꯣꯏꯁꯜꯂꯒ
ꯑꯣ ꯑꯩꯖꯨ ꯇꯨꯡꯌꯥꯗ ꯂꯥꯏꯔꯤꯛꯁꯨ ꯄꯥꯗ ꯑꯁ ꯑꯦꯛꯖꯥꯝꯖꯨ ꯗꯦꯠ ꯁꯤꯛꯁꯇꯩꯅꯤ ꯃꯊꯥꯖꯦ ꯑꯩꯈꯣꯏ ꯁꯤ ꯑꯩꯈꯣꯏ ꯁꯤꯒꯤꯅꯦꯃꯦ ꯑꯦꯅꯨꯋꯦꯜ ꯑꯦꯛꯖꯥꯝ ꯅꯦꯃꯦ ꯁꯤ ꯌꯥꯎꯗꯕꯗ ꯕꯦꯛ ꯆꯥꯔꯦ ꯑꯗꯨꯝ ꯁꯤ ꯁꯤ ꯁꯤ ꯄꯥꯁ ꯇꯧꯗꯕꯗ ꯑꯩ ꯉꯍꯥꯟꯗꯩ ꯀꯨꯏꯔꯝꯃꯤ ꯂꯥꯏꯔꯤꯛ ꯄꯥꯒꯦ ꯄꯥꯒꯦ ꯇꯧꯔꯒꯥ ꯁꯨꯛꯄꯥ ꯄꯥꯗꯦ
ꯀꯩ ꯑꯦꯛꯖꯥꯝꯅꯣꯕ
ꯑꯩꯈꯣꯏ ꯁꯤꯒꯤꯅꯦꯃꯦ ꯑꯩꯅ ꯇꯝꯃꯤꯖꯤꯒꯤ
ꯗꯦꯠ ꯁꯤꯛꯁ ꯇꯩꯅꯦꯕ
ꯗꯦꯠ ꯁꯤꯛꯁꯇꯩ ꯅꯦꯕ ꯑ
ꯊꯥꯗ꯭ꯔꯕꯁꯤꯕꫭ ꯂꫭ
ꯇꯥꯏ ꯇꯥꯏ ꯇꯥꯏ
ꯀꯥꯏ ꯆꯠꯂꯨꯔꯦ ꯏꯕꯨꯡꯉꫭ ꯅꯪ
ꯑꯩ ꯌꯨꯝ ꯂꯩ ꯀꯩꯅꯣ ꯅꯪꯅ ꯋꯥꯉꯥꯡꯏꯅꯦꯅ ꯑꯣ ꯇꯧꯔ ꯉꯥꯡꯉꯒ
ꯋꯥ ꯉꯥꯡꯉꯦ ꯅꯪꯅ ꯇꯥꯔꯒ ꯅꯪ ꯁꯨꯈꯨꯝꯖꯨ ꯈꯨꯝꯃꯛꯇꯦ ꯑꯗꯨꯒ
ꯇꯥꯗꯤꯝ ꯑꯃ ꯇꯥꯗꯦ ꯑꯗꯨꯒ ꯅꯪ ꯉꯥꯡꯉꯤꯗꯣ
ꯅꯪ ꯇꯔꯕꫭ ꯍꯧꯖꯤꯛꯇꯤ
ꯇꯥꯏ ꯇꯥꯏ
ꯑꯗꯨꯗꯤ ꯅꯪ ꯉꯁꯥꯏ ꯅꯪ ꯉꯁꯥꯏ ꯉꯥꯡꯕ ꯈꯪꯗꯦ ꯇꯥꯗꯦꯕ
ꯅꯍꯜꯂ ꯅꯪ ꯑꯦꯔꯕꯤꯁ ꯑꯦꫪꯕꯤꯁ ꯍꯥꯞꯄꯤꯔꫭ
ꯑꯥ
ꯑꯗꯨꯅꯅꯤ ꯑꯣꯖꯥ
ꯂꯧꯊꯣꯛꯑꯒ ꯁꯥꯟꯅꯖꯤꯁꯦ ꯑꯩ ꯑꯩ ꯂꯧꯊꯣꯛꯀꯦ ꯂꯧꯊꯣꯛꯄꯗꯣ ꯃꯈꯣꯟ ꯌꯥꯝ ꯇꯞꯄꯗꯧ ꯇꯧꯋꯦꯕ
ꯑꯩ ꯉꯁꯥꯏ ꯑꯗꯨꯝ ꯁꯥꯟꯅꯩ ꯀꯩꯝ ꯇꯧꯗꯦꯝꯃꯤ
ꯇꯥꯔꯕꯣ
ꯇꯥꯏ ꯇꯥꯏ
ꯂꫭ
ꯇꯥꯏꯌꯦ ꯇꯥꯏꯌꯦ
ꯑꯣ ꯁꯤꯅ ꯍꯦꯟꯅ ꯇꯞꯄꯦ ꯍꯥꯏꯕ ꯁꯤꯖꯦ ꯏꯁꯄꯤꯀꯔ ꯀꯩꯀꯥ ꯀꯩꯅꯣ ꯇꯧꯕꯁꯨ ꯌꯥꯕ ꯅꯠꯇꯕꯅꯤꯅ ꯇꯞꯄꯦ ꯍꯥꯏꯕꯁꯤ ꯃꯈꯣꯟ ꯌꯥꯝꯅ
ꯑꯦ ꯅꯪ ꯉꯥꯡꯏꯗꯣ ꯑꯩ ꯍꯧꯖꯤꯛ ꯀꯟꯅ ꯀꯟꯅ ꯇꯥꯏ ꯍꯧꯖꯤꯛ ꯉꯁꯥꯏꯒ ꯌꯦꯡꯉꯨꯔꯗꯤ
ꯃꯈꯣꯟ ꯇꯞ ꯃꯈꯣꯟ ꯇꯞꯄꯅꯤꯅꯅꯦ ꯑꯩꯅ ꯀꯩꯅꯣ ꯇꯧꯅꯕꯅ ꯕ꯭ꯂꯨꯇꯨꯠꯁꯦ ꯍꯥꯞꯄꯅꯦꯕ
ꯑꯗꯨꯅꯦ ꯕ꯭ꯂꯨꯇꯨꯠ ꯍꯥꯞꯄꯗ ꯇꯞꯄꯕꯃꯦ ꯍꯧꯖꯤꯛ ꯍꯧꯖꯤꯛ ꯕ꯭ꯂꯨꯇꯨꯠ ꯍꯥꯞꯇꯕꯗꯨꯅ ꯀꯟ ꯀꯟ ꯇꯥꯏꯃꯦ ꯑꯗꯨꯅ ꯅꯨꯡꯉꯥꯏꯃꯦ ꯇꯥꯕ
ꯇꯥꯔꯕꫭ ꯁꯤꯗꯤ
ꯑꯥ
ꯊꯤꯗꯨꯗꯨꯗ ꯍꯥꯞꯄꯤꯅꯤ ꯃꯇꯥꯡ ꯃꯇꯥꯡꯅꯤ ꯀꯩ ꯀꯩ ꯏꯟꯖꯥꯡ ꯆꯥꯔꯕ
ꯍꯥꯥ
ꯀꯩ ꯖꯥꯡ ꯆꯥꯔꯒꯦ
ꯑꯁ ꯁꯧꯒ꯭ꯔꯤ ꯊꫭꯡꯉꯤꯗ ꯆꯥꯛ ꯌꯥꯝ ꯆꯔꯛꯇꯦ ꯑꯩ ꯕꯣꯔꯤ ꯉꯧꯒꯦ ꯇꯧꯔꯒ ꯉꯧꯔꯨꯔꯅꯣꯅ ꯑꯩ ꯍꯣꯔꯦꯟ ꯉꯥꯛꯇ ꯂꯩꯔꯒ ꯄꯨꯡ ꯑꯃꯃꯨꯛ ꯇꯥꯕ ꯑꯗꯨꯋꯥꯏꯗ ꯆꯔꯥ ꯋꯥꯟꯅꯤ ꯉꯧꯔꯒ ꯆꯥꯛꯆꯥ ꯌꯥꯗꯦꯕ ꯀꯥꯏꯗꯩꯅꯣ ꯌꯦꯟꯖꯥꯡ ꯁꯧꯒꯔꯤ ꯊꯣꯡꯖꯜꯂꯒ
ꯅꯪꯅ ꯊꫭꯡꯖꯩ ꯅꯠꯇ꯭ꯔꯣ
ꯑꯩꯅ ꯕꯣꯔꯤꯗꫭ ꯉꯧꯒꯦ ꯍꯥꯏꯔꯦ ꯑꯗꯨ ꯌꯥꯗꯦꯕ ꯉꯧꯔꯨꯔꯅꫭꯌꯦ
ꯀꯅ ꯅ
ꯑꯩ ꯂꯩꯃꯤꯟꯅꯕꯗꯣ
ꯅꯪꯕꯨ ꯅꯨꯃꯤꯠꯂꯩ ꯌꯦꯡ ꯐꯠ ꯇꯖꯅꯤꯡꯅꯦ ꯑꯗꯨꯗꯤ
ꯁꯧꯒ꯭ꯔꯤ ꯊꯣꯡꯕꯗꯣ ꯀꯩꯅꯣꯝ ꯌꯥꯎꯔꯗꯤ ꯁꯨꯝ ꯆꯥꯏꯗꯅ ꯀꯩꯝ ꯌꯥꯎꯗꯕꯅꯤꯅ
ꯌꯥꯝꯕꯅꯤꯅ ꯆꯥꯛ ꯆꯪꯗꯕꯅꯦꯕ
ꯎꯝ ꯆꯥꯛ ꯆꯪꯉꯨ ꯌꯥꯗꯦꯃꯤ ꯑꯃꯗꯨꯁꯨ ꯑꯩꯒꯥ ꯆꯥꯃꯤꯟꯅꯕꯗꯨꯁꯨ ꯆꯥꯛ ꯆꯪ ꯆꯥꯛ ꯆꯥꯒꯤꯗꯦ ꯆꯥꯛꯈꯣꯝ ꯑꯅꯤꯔ ꯒꯩꯅꯣ ꯆꯥꯔ ꯗꯣꯛꯈꯤ ꯆꯥꯛ ꯆꯪꯗꯦ ꯃꯥꯁꯨ
ꯆꯥꯛ ꯆꯥ ꯌꯥꯗꯕꯅꯦꯍꯦ
ꯅꯪꯅ ꯋꯥꯏꯗꯣ ꯁꯧꯋꯦꯕ ꯇꯥꯗꯦꯕ ꯑꯣ ꯉꯪꯉꯦꯃꯦ
ꯇꯥꯔꯕꯣ ꯍꯧꯖꯤꯛꯇꯤ
ꯇꯥꯥꯔꯦ ꯇꯥꯔꯦ ꯍꯨꯖꯤꯛꯇꯤ ꯇꯥꯔꯦ
ꯀꯟꯅ ꯀꯟꯅ ꯂꯥꯎꯔ ꯉꯥꯡꯕꯁꯤ ꯅꯪ ꯄꯥꯝꯃꯤꯁꯦ
ꯑꯗꯨꯅꯤ ꯑꯗꯨ ꯇꯥ ꯅꯨꯉꯥꯏꯌꯦ ꯅꯪ ꯉꯥꯡꯉꯤꯗꯥ ꯇꯥꯗꯤꯌꯦ ꯑꯣꯖꯥ
ꯇꯕꯔꯣ ꯇꯕꯔꯣ
ꯇꯕ꯭ꯔꯦ ꯀꯩ ꯁꯤ ꯃꯤꯁꯤ ꯋꯥꯒ ꯑꯝ ꯉꯥꯡꯗꯦ ꯀꯃꯥꯏꯅ ꯇꯧꯅꯣ ꯑꯦ ꯇꯨꯝꯒ꯭ꯔꯕꯣ ꯅꯪ ꯑꯗꯨꯍꯥꯏ ꯇꯥꯏ ꯋꯥꯗꯣ ꯑꯥ ꯀꯤꯂꯣꯃꯤꯇꯔ ꯃꯉꯥ ꯇꯔꯨꯛ ꯂꯥꯞꯄꯒ ꯋꯥꯗꯥ ꯉꯥꯡꯅꯤ ꯀꯃꯥꯏꯟ ꯇꯩꯅꯣ ꯇꯥꯗ꯭ꯔꯦ ꯑꯃꯕꯨꯛ ꯐꯣꯟꯖꯨ ꯑꯍꯨꯝ ꯃꯔꯤ ꯄꯥꯏ ꯐꯣꯟꯗꯨ ꯈꯔ ꯐꯕꯗꯣ ꯑꯅꯤꯗꯨ ꯐꯣꯟ ꯅꯪ ꯑꯅꯤꯗꯨ ꯄꯥꯏꯔꯤꯗꯨꯗ ꯑꯅꯤꯗꯨꯗꯒꯤ ꯈꯔ ꯅꯨꯡꯉꯥꯏꯕ ꯑꯃ ꯄꯥꯏꯒꯦꯗꯤ ꯂꯩꯇꯦ
ꯑꯩ ꯐꯣꯟ ꯑꯅꯤ ꯄꯥꯏꯗ꯭ꯔꯦ ꯑꯃꯈꯛ ꯄꯥꯏꯔꯦꯃꯤ
ꯂꯧꯒ꯭ꯔꯕ ꯍꯥꯏꯖꯦ
ꯑꯩ ꯏꯅꯥꯎꯄꯥꯗ ꯄꯤꯒ꯭ꯔꯦꯕ ꯑꯃ ꯑꯩꯩꯅ ꯍꯥꯟ ꯄꯥꯏꯔꯝꯕꯗꯣ
ꯑꯥ
ꯑꯗꯣ ꯑꯩꯅ ꯍꯥꯏꯖꯤ ꯅꯪ ꯍꯧꯖꯤꯛꯇꯤ ꯇꯥꯔꯕ ꯅꯠꯇ꯭ꯔꯣ
ꯇꯥꯔꯦ ꯇꯥꯔꯦ
ꯎꯝ
ꯅꯪ ꯍꯥꯏꯗꯣ ꯍꯥꯏꯔꯛꯑꯣꯅꯦ
ꯑꯁ ꯄꯩꯁꯥ ꯊꯤꯕꯅꯦꯃꯦ ꯑꯩꯅ ꯍꯧꯖꯤꯛ ꯇꯧꯔꯤꯖꯦ
ꯆꯥꯟꯗꯤ
ꯆꯥꯟꯗꯤ ꯆꯄꯤ
ꯑꯗꯨ ꯃꯒꯤ ꯀꯥꯟꯅꯕ ꯕꯤꯅꯤꯐꯤꯠ ꯍꯥꯏꯔꯣ ꯀꯥꯟꯅꯕꯁꯨ ꯀꯩꯅꯣ
ꯕꯤꯅꯤꯐꯤꯠꯁꯦ ꯅꯪ ꯀꯣꯏꯟ ꯃꯣꯏꯅ ꯍꯥꯏꯔꯤꯕ ꯀꯣꯏꯟꯁꯦ ꯇꯨ ꯊꯥꯎꯖꯟ ꯑꯦ ꯇꯨ ꯊꯥꯎꯖꯟ ꯑꯅꯤ ꯑꯦ ꯅꯥꯏꯟꯇꯤꯟ ꯀꯌꯥꯗꯩꯅꯣ ꯅꯥꯏꯟꯇꯤꯟ ꯁꯤꯛꯁꯇꯤꯗꯩ ꯍꯥꯏꯕ꯭ꯔꯣ ꯅꯥꯏꯟꯇꯤꯟ ꯁꯤꯛꯁꯇꯤꯗꯩ ꯅꯥꯏꯟꯇꯤꯟ ꯑꯩꯥꯏꯠꯇꯤ ꯕꯨꯛꯒꯤ ꯃꯅꯨꯡꯗ ꯂꯩꯕ ꯍꯥꯏꯕ꯭꯭ꯔꯣ ꯅꯠꯇꯦ ꯑꯃꯥꯏꯅ ꯑꯃꯥꯏꯅ ꯅꯥꯏꯟꯇꯤꯟ ꯁꯤꯛꯁꯇꯤꯗꯩꯅꯤ ꯍꯥꯏꯕ꯭ꯔꯣ ꯀꯩꯅꯣ ꯑꯗꯨꯃꯥꯏꯅ ꯅꯥꯏꯟꯇꯤꯟ ꯁꯕꯦꯟꯇꯤ ꯍꯥꯏꯕ꯭ꯔꯥ ꯀꯤ ꯍꯥꯏꯕ ꯑꯗꯨꯏꯕꯥꯎꯀꯤ ꯃꯅꯨꯡꯗ ꯂꯩꯕ ꯀꯣꯏꯟꯖꯦ
ꯑꯣ
ꯂꯨꯄꯥ ꯆꯠꯄꯤꯗꯅꯦꯕꯀꯣ
ꯎꯝ
ꯑꯥ ꯂꯨꯄꯥ ꯆꯄꯤꯗꯁꯨ ꯑꯃ ꯂꯩꯗꯅ ꯀꯩꯅꯣ ꯇꯧꯕ ꯑꯃ ꯑꯅꯧꯕ ꯂꯨꯄꯥ ꯆꯄꯤꯖꯦ ꯅꯠꯇꯕꯤꯗ ꯆꯤꯊꯦꯛ ꯀꯩꯀꯥ ꯈꯔ ꯅꯥꯏꯔꯞ ꯇꯧꯕ ꯂꯨꯄꯥ ꯆꯞꯄꯤꯃꯥ ꯂꯩꯗꯅ ꯑꯗꯨꯒꯨꯝꯕꯗꯨꯒ ꯃꯈꯥ ꯍꯥꯏꯗꯤ ꯅꯥꯏꯇꯤꯟ ꯍꯣꯏ ꯅꯥꯏꯟꯇꯤꯟ ꯅꯥꯏꯟꯇꯤꯟ ꯁꯕꯦꯟꯇꯤꯕꯨ ꯍꯥꯏꯔꯁꯤꯅꯦꯀꯣ
ꯎꯝ
ꯅꯥꯏꯟꯇꯤꯟ ꯁꯕꯦꯟꯇꯤ ꯑꯁꯤ ꯊꯥꯕ ꯃꯈꯥꯁꯤꯗ ꯏꯁꯇꯥꯔ ꯃꯥꯔꯛꯀꯨꯝꯕ ꯂꯩꯕ
ꯎꯝ
ꯐꯛꯑ ꯌꯥꯎꯗꯣꯏꯅꯦꯕ ꯏꯁꯇꯥꯔ ꯃ꯭ꯔꯥꯛ ꯂꯩꯕ ꯑꯗꯒꯤ ꯕꯤꯟꯙ ꯗꯣꯠ ꯑꯃ ꯂꯩꯕ ꯑꯗꯒꯤ ꯍꯥꯏꯗꯤ ꯀ꯭ꯌꯨꯕꯀꯤ ꯁꯥꯏꯞꯇ ꯕꯣꯛꯁ ꯏꯁꯀ꯭ꯋꯥꯔ ꯁꯥꯏꯞꯇ ꯀ꯭ꯌꯕ ꯑꯃ ꯂꯩꯕ ꯑꯗꯨꯝꯕꯗꯣ ꯑꯗꯨꯗꯨꯅꯦꯕ ꯑꯩꯈꯣꯏ ꯏꯁꯇꯥꯔ ꯏꯁꯇꯥꯔꯗꯨꯅ ꯈ꯭ꯋꯥꯏ ꯇꯥꯡꯉꯦꯕ
ꯎꯝ
ꯏꯁꯇꯥꯔ ꯌꯥꯎꯕꯗꯨꯅ ꯑꯩꯠꯇꯤꯟ ꯊꯥꯎꯖꯟꯃꯨꯛ ꯑꯗꯨꯃꯥꯏꯅ ꯂꯩꯌꯦꯕ
ꯎꯝ
ꯍꯥꯏꯗꯤ ꯌꯥꯝ ꯊꯤꯅ ꯐꯕ ꯀꯟꯗꯤꯁꯟꯗ ꯍꯥꯏ ꯇꯥꯔꯦ ꯑꯗꯨꯒ ꯁꯤꯇꯥ ꯌꯥꯎꯕꯅꯦ ꯈ ꯍꯥꯏꯔꯒ ꯈꯤꯇꯪ ꯈꯔ ꯀꯩꯅꯣ ꯇꯧꯕꯗꯨꯅ ꯂꯤꯁꯤꯡ ꯑꯍꯨꯝ ꯃꯔꯤ ꯑꯗꯨꯃꯥꯏꯅ ꯑꯗꯒꯤ ꯂꯤꯁꯤꯡ ꯃꯥꯄꯟ ꯇꯔꯥ ꯁꯨꯃꯥꯏꯅꯒ ꯂꯩꯕꯅꯦꯕ ꯈꯤꯇꯪ
ꯃꯥꯏ ꯀꯥꯟꯅꯕꯁꯤ ꯀꯩꯅꯣꯕ
ꯃꯣꯏ ꯀꯥꯟꯅꯕ ꯍꯥꯏꯁꯦ ꯄꯩꯁꯥꯅꯤꯃꯦ ꯑꯗꯨ ꯑꯗꯨꯗꯨ ꯄꯤꯁꯜꯂꯒꯅꯦ
ꯎꯝ
ꯄꯩꯁꯥ ꯑꯣꯏꯅ ꯂꯧꯒꯦꯁꯨ ꯌꯥꯔꯦ ꯅꯪ ꯐꯣꯟ ꯑꯃ ꯑꯣꯏꯅ ꯂꯧꯒꯦꯁꯨ ꯌꯥꯔꯦ ꯅꯪ ꯄꯩꯁꯥꯗꯣ ꯄꯩꯁꯥꯁꯦ ꯍꯧꯖꯤꯛꯀꯤ ꯂꯨꯄꯥ ꯑꯃꯗꯨ ꯄꯤꯁꯟꯕ ꯀꯥꯟꯗ ꯂꯤꯁꯤꯡ ꯇꯔꯥꯅꯤꯄꯥꯟꯗꯣ ꯑꯗꯨꯝ ꯐꯪꯗꯣꯏꯅꯦꯕ ꯀꯩꯅꯣ ꯌꯥꯝ ꯊꯤꯅ ꯂꯪꯇ꯭ꯔꯤꯛ ꯂꯪꯕ ꯀꯩꯅꯣ ꯇꯧꯕ ꯑꯣꯏꯇꯥꯔꯗꯤ
ꯀꯥꯏꯗ꯭ꯔꯣ ꯑꯦꯛꯁꯦꯟ ꯇꯧꯗꯣꯏꯗꯣ
ꯑꯦꯛꯆꯦꯟꯖ ꯇꯧꯕ ꯃꯣꯏ ꯐꯣꯟꯗ ꯊꯥꯒꯠꯂꯛꯄꯅꯦꯕꯀꯣ
ꯎꯝ
ꯏꯁꯇꯣꯔ ꯃꯣꯕꯥꯏꯜ ꯏꯁꯇꯣꯔ ꯅꯠꯇꯕ ꯄ ꯑꯦꯁꯦ ꯀꯣꯏ ꯑꯗꯨꯗ ꯆꯠꯂꯒ ꯇꯧꯗꯧꯕ ꯃꯐꯝ ꯍꯥꯏꯅ ꯍꯥꯏꯔꯒ ꯀꯣꯏꯟ ꯑꯩꯅ ꯍꯥꯏꯗꯨꯅꯦ ꯅꯥꯏꯟꯇꯤꯟ ꯑꯩꯥꯏꯠꯇꯤꯐꯧꯒꯤ ꯃꯅꯨꯡꯗ ꯍꯥꯏꯕꯒ ꯃꯔꯝꯅꯤ ꯑꯗꯨꯅ ꯑꯩꯠꯇꯤ ꯇꯨ ꯅꯥꯏꯟꯇꯤꯟ ꯑꯩꯠꯇꯤ ꯇꯨ ꯑꯩꯠꯇꯤ ꯇꯨ ꯑꯩꯠꯇꯤ ꯊ꯭ꯔꯤꯒꯤ ꯂꯩꯌꯦꯕꯀꯣ
ꯎꯝ
ꯑꯗꯣ ꯑꯩꯠꯇꯤ ꯐꯣꯔꯒꯤ ꯑꯃ ꯌꯥꯎꯋꯦꯕ ꯑꯩꯉꯣꯟꯗ ꯀꯣꯏꯟ ꯑꯃ ꯑꯩꯠꯇꯤ ꯐꯣꯔꯗꯩꯅ ꯑꯩꯠꯇꯤ ꯅꯥꯏꯟꯐꯕꯨꯛꯀꯤ ꯀꯣꯏꯟ ꯃꯌꯥꯝ ꯑꯃ ꯌꯥꯎꯋꯦꯕ ꯂꯨꯄꯥ ꯆꯄꯤ ꯏꯁꯇꯥꯔ ꯍꯛꯄ ꯌꯥꯎꯕ ꯌꯥꯎꯗꯕ ꯃꯌꯥꯝ ꯑꯃ ꯌꯥꯎꯋꯦꯕ
ꯑꯪ
ꯑꯗꯨ ꯗꯣ ꯌꯥꯒꯗ ꯌꯥꯔꯣꯏꯗ꯭ꯔꯥꯗꯤ ꯈꯪꯗꯕ ꯑꯗꯨꯒ ꯅꯥꯏꯟꯇꯤꯟ ꯑꯩꯠꯇꯤ ꯇꯨ ꯅꯥꯏꯟꯇꯤꯟ ꯑꯩꯠꯇꯤ ꯊ꯭ꯔꯤꯗꯤ ꯌꯥꯎꯗꯕ
ꯎꯝ
ꯑꯗꯨꯒ ꯅꯥꯏꯟꯇꯤꯟ ꯑꯩꯠꯇꯤ ꯐꯣꯔ ꯅꯥꯏꯟꯇꯤꯟ ꯑꯩꯠꯇꯤꯒ ꯐꯣꯔ ꯑꯩꯠꯇꯤ ꯁꯤꯛꯁ ꯑꯩꯠꯇꯤ ꯁꯚꯦꯟ ꯑꯩꯠꯇꯤ ꯑꯩꯠ ꯑꯩꯠꯇꯤ ꯅꯥꯏꯟ ꯁꯨꯃꯥꯏꯅ ꯌꯥꯎꯕ
ꯎꯝ
ꯑꯗꯨꯃꯥꯏꯅ ꯑꯣꯏꯕ ꯑꯗꯒꯤ ꯇꯨ ꯊꯥꯎꯖꯟꯒꯤ ꯏꯁꯇꯥꯔ ꯃꯥꯔꯛꯀ ꯌꯥꯎ ꯅꯞꯄꯒꯗꯤ ꯌꯥꯎꯋꯦꯕ
ꯎꯝ
ꯑꯗꯨꯅꯦꯗ ꯍꯥꯏꯒꯦ
ꯆꯟꯒꯦꯁꯦ
ꯑꯩ ꯂꯨꯄꯥꯁꯨꯄꯤ ꯊꯤꯕ ꯌꯥꯕ ꯊꯤꯁ ꯀꯣꯏ ꯊꯤꯌꯦꯦ ꯊꯤꯔꯤꯁꯤ ꯏꯕꯨꯡ
ꯗꯨꯀꯥꯟꯗꯒ ꯌꯥꯎꯗ꯭ꯔꯣ ꯆꯠꯂꯥꯛꯑꯣ
ꯗꯨꯀꯥꯟꯗꯗꯤ ꯈꯪ ꯀꯃꯥꯏꯅ ꯊꯤꯗꯣꯏꯅꯣ ꯅꯪ ꯗꯨꯀꯥꯟꯗꯩ ꯑꯆꯣꯏꯕ ꯀꯥꯏꯊꯣꯛꯑ ꯊꯤꯒꯦ ꯍꯥꯏꯔꯣ ꯅꯪ
ꯎꯝ
ꯆꯦꯛꯈꯥꯎꯗ ꯕꯣꯔꯥ ꯕꯣꯔꯥ ꯂꯩ ꯆꯍꯥꯎ ꯃꯌꯥꯝ ꯂꯩꯈꯤꯕꯅꯦꯕ ꯑꯗ ꯀꯀꯥꯏ ꯑꯀꯥꯏ ꯂꯩꯈꯤꯕ ꯅꯠꯇ ꯌꯥꯝ ꯌꯥꯝ ꯂꯩꯔꯝꯗ꯭ꯔꯦꯕ ꯐꯥꯊꯕꯤꯗꯣ ꯑꯅꯧꯕ ꯉꯥꯛ ꯉꯥꯏ ꯂꯩꯔꯦꯕ